ꯍꯜꯂꯣ ꯀꯩꯗꯧꯔꯤꯒꯦ꯫
ꯑꯁ ꯑꯁꯤꯗ ꯃꯊꯛꯇ ꯂꯦꯞ ꯂꯣꯂꯛꯑꯦ
ꯑꯣ ꯅꯨꯡꯉꯥꯏꯕ꯭ꯔꯣ꯫
ꯃꯣꯌꯦ ꯅꯪꯗꯤ꯫
ꯑꯩꯁꯨ ꯐꯝꯃꯒ ꯂꯩꯌꯦ ꯍꯧꯖꯤꯛꯇ꯫
ꯅꯨꯡꯉꯥꯏꯈꯤꯕ꯭ꯔꯣ ꯅꯪꯗꯤ
ꯎꯝ ꯑꯗꯨꯝ ꯅꯨꯡꯉꯥꯏꯔꯤ ꯍꯥꯏꯕ ꯇꯥꯔꯦ
ꯑꯆꯥ ꯀꯩ ꯀꯩ꯫ ꯆꯥꯛ ꯆꯥꯟꯅꯔꯨꯔꯣ ꯃꯣꯔꯅꯤꯡꯗꯤ
ꯑꯧ ꯃꯣꯔꯅꯤꯡꯒꯤꯗꯤ ꯆꯥꯔꯦ ꯏꯚꯤꯅꯤꯡꯒꯤꯗꯤ ꯊꯣꯡꯕ ꯍꯧꯗ꯭ꯔꯤ ꯍꯣꯔꯦꯟ꯫ ꯄꯨꯡ ꯁꯦꯚꯦꯟ ꯑꯋꯥꯏꯗ ꯊꯣꯡꯕ ꯍꯧꯗꯣꯏꯅꯦ꯫
ꯀꯩꯑꯦꯟꯖꯥꯡ ꯇꯣꯡꯗꯣꯏꯅꯣ ꯍꯥ꯫
ꯄꯨꯡ ꯀꯌꯥꯗ ꯊꯣꯡꯗꯣꯏꯅꯣ ꯅꯪꯗꯤ
ꯏ ꯄꯨꯡ ꯇꯔꯦꯠ ꯅꯤꯄꯥꯟ
ꯇꯔꯦꯠ ꯁꯋꯥꯏꯗ ꯍꯧꯗꯣꯏ ꯃꯥꯜꯂꯦ
ꯑꯣ ꯑꯣ ꯅꯪꯅ ꯊꯣꯡꯗꯣꯏꯔꯣ꯫
ꯑꯩ ꯊꯣꯡ ꯑꯩ ꯊꯣꯡꯉꯣꯏ ꯍꯣꯏ ꯏꯅꯥꯎꯕꯤ
ꯅꯪ ꯊꯣꯡꯉꯨ ꯌꯥꯗ꯭ꯔꯣ ꯅ ꯅꯅꯥꯎ ꯅꯨꯄꯤ ꯋꯥꯍꯜꯂꯤ ꯀꯔꯤꯒꯤꯅꯣ
ꯑꯩ ꯊꯕꯛ ꯂꯩꯕ꯫
ꯀꯔꯤ ꯊꯕꯛꯅꯣ꯫
ꯑꯣꯔꯦꯟ ꯗ꯭ꯌꯨꯇꯤ ꯆꯠꯇꯣꯏꯅꯤ ꯍꯥꯏꯗꯤ ꯊꯕꯛ ꯈꯔ ꯂꯩꯕ ꯄꯨꯡ ꯃꯉꯥ ꯇꯔꯨꯛ ꯇꯥꯔꯗꯤ
ꯑꯣ꯫ ꯑꯗꯨ ꯑꯣꯏꯔꯁꯨ ꯊꯣꯡ ꯑꯃꯒ ꯇꯧꯕ ꯌꯥꯏꯅ ꯅꯅꯥꯎ ꯅꯨꯄꯤ ꯋꯥꯍꯟꯒꯅꯨꯋꯣ
ꯑꯗꯨꯗꯤ ꯍꯧꯖꯤꯛ ꯇꯧꯔꯦ꯫
ꯑ ꯅꯨꯡꯉꯥꯏꯔꯤꯕ꯭ꯔꯣ
ꯎꯝ ꯑꯗꯨꯝ ꯅꯨꯡꯉꯥꯏꯔꯦ ꯍꯥꯏꯇꯥꯔꯦ꯫ ꯅꯥꯗꯕꯁꯦ ꯑꯗꯨꯝ ꯅꯨꯡꯉꯥꯏꯕ ꯍꯥꯏꯕꯗꯨꯅꯤ ꯅꯠꯇ꯭ꯔꯥ꯫
ꯑ ꯃ
ꯅꯣꯏꯁꯨ ꯅꯨꯡꯉꯥꯏꯔꯤꯕ꯭ꯔꯣ ꯀꯃꯥꯏ ꯀꯃꯥꯏ ꯇꯧꯔꯤꯒꯦ
ꯑꯁ ꯅꯨꯡꯉꯥꯏꯇꯦ
ꯀꯔꯤ ꯍꯦꯟꯖꯥꯡ ꯆꯥꯒꯦ ꯉꯁꯤ ꯑꯌꯨꯛ꯫
ꯍꯥꯎꯏꯅꯦ꯫
ꯈꯔ ꯍꯥꯎꯋꯦ ꯉꯁꯤꯗꯤ
ꯎꯝ ꯀꯅꯥꯅ ꯊꯣꯡꯕ ꯑꯗꯨꯅ
ꯇꯩꯃꯅ꯫
ꯑꯣ ꯑꯁ ꯅꯪꯗꯤ ꯌꯥꯝ ꯅꯨꯡꯉꯥꯏꯌꯦꯅꯦ ꯅꯇꯩꯃꯥꯁꯨ ꯂꯩꯌꯦꯅꯦ ꯅꯅꯥꯎ ꯅꯨꯄꯤꯁꯨ ꯂꯩꯌꯦ
ꯑꯁ꯫ ꯈꯪꯗꯦ ꯆꯥꯛ ꯅꯣꯡꯐꯥꯎ ꯊꯣꯡꯗꯔꯤ
ꯎꯝ ꯊꯣꯡꯕ ꯊꯣꯡꯕ ꯇꯝꯃꯣ ꯆꯥꯛ ꯌꯦꯟꯖꯥꯡ ꯊꯣꯡꯕ ꯇꯝꯃꯣ ꯍꯥꯎꯕ꯭ꯔꯥ ꯍꯥꯎꯗꯕ꯭ꯔꯥ ꯍꯥꯏꯕꯗꯣ
ꯇꯝꯗꯣꯏꯅꯦ ꯉꯍꯥ ꯂꯩꯔꯤ ꯍꯧꯖꯤꯛꯇꯤ ꯑꯩꯈꯣꯏ꯫ ꯑꯩꯈꯣꯏ ꯏꯃꯥ ꯑꯩꯈꯣꯏ ꯏꯕꯥꯅ ꯊꯣꯡ ꯍꯟꯗꯦ꯫
ꯍꯥꯁ ꯌꯥꯝ ꯅꯨꯡꯉꯥꯏꯌꯦꯀꯣ ꯃꯤꯗꯤ꯫
ꯑꯁ ꯅꯨꯡꯉꯥꯏꯇꯦ
ꯌꯥꯝ ꯂꯨꯅ ꯇꯧꯕꯤꯕ ꯃꯥꯜꯂꯦ꯫
ꯍꯩꯔꯣꯏ ꯍꯥꯏꯅꯤꯀꯣ ꯑꯉꯥꯡ ꯑꯣꯏꯔꯤ ꯍꯥꯏꯅ꯫ ꯄꯥꯈꯪꯗꯤ ꯐꯥꯔꯦ ꯑꯗꯨꯒ
ꯑ ꯄꯥꯈꯪꯗꯤ ꯐꯥꯔꯦ ꯑꯗꯨꯕꯨ ꯅꯣꯏ ꯃꯃꯥꯒ ꯕꯕꯥꯒꯅꯗꯤ ꯑꯉꯥꯡ ꯑꯣꯏꯔꯦꯅ ꯈꯟꯕ꯫
ꯑꯧ꯫
ꯎꯝ
ꯌꯨꯝꯗꯗꯤ ꯌꯨꯝꯗꯗꯤ ꯅꯪꯒꯤ ꯅꯤꯡꯊꯧ ꯃꯆꯥꯒꯨꯝ ꯂꯩꯕꯅꯤ꯫
ꯁꯥꯁ꯫
ꯂꯥꯏꯔꯁꯨ ꯅꯠꯇꯔ ꯅꯪꯁꯨ ꯌꯨꯝꯗꯗꯤ꯫ ꯀꯨꯋꯏꯤꯡꯒꯨꯝꯅ ꯂꯩꯔꯝꯅꯤ ꯅꯠꯇ꯭ꯔꯣ
ꯎꯝ ꯑꯩꯈꯣꯏ ꯕꯕꯥꯒ ꯃꯃꯥꯒ ꯃꯅꯥꯛꯇ ꯂꯩꯔꯗꯤ ꯑꯗꯨꯃꯥꯏꯅ ꯇꯧꯋꯦ ꯑꯗꯨꯕꯨ ꯏꯇꯣ ꯏꯊꯟꯇ ꯂꯩꯕ ꯀꯥꯟꯗꯗꯤ ꯑꯗꯨꯝ ꯊꯣꯡꯉꯦ ꯎꯄꯥꯏ ꯂꯩꯇꯦ
ꯎꯝ꯫
ꯆꯥꯗ꯭ꯔꯥꯁꯨ ꯌꯥꯗꯕ
ꯂꯩꯁꯥꯕꯤꯔꯣ ꯀꯩꯅꯣꯅ
ꯂꯩꯁꯥꯕꯤꯅꯦ
ꯌꯥꯏ ꯌꯥꯏ꯫
ꯄꯥꯈꯪ ꯃꯈꯣꯏ ꯃꯥꯟꯕ꯭ꯔꯥꯅꯦ ꯍꯥꯏꯕꯣ
ꯅꯠꯇꯖ ꯍꯥꯏꯗꯤ ꯃ ꯐꯅꯤ ꯍꯥꯏꯗꯤ ꯅꯨꯄꯤ ꯍꯥꯏꯗꯤ ꯃꯧ ꯃꯈꯣꯟ ꯂꯩꯁꯥꯕꯤ ꯃꯈꯣꯟ ꯐꯪꯗꯕ ꯍꯥꯏꯇꯥꯔꯦ
ꯑ ꯃꯧ ꯃꯈꯣꯟ ꯃꯥꯟꯕ꯭ꯔꯥ ꯑꯩꯒꯤꯗꯣ
ꯃꯥꯥꯟꯕ ꯀꯃ ꯇꯧꯕ
ꯑꯥ꯫ ꯃꯥꯅꯦ ꯃꯥꯅꯦ ꯃꯥꯟꯕ ꯑꯣꯏꯔꯝꯒꯅꯤ ꯃꯧ ꯅꯠꯇ꯭ꯔꯤ ꯂꯩꯁꯥꯕꯤ ꯑꯣꯏꯔꯤ꯫
ꯎꯝ ꯑꯗꯨꯅꯦ ꯋꯥ
ꯑꯉꯥꯡ ꯑꯅꯤ ꯑꯍꯨꯝ ꯑꯉꯥꯡ ꯑꯅꯤ ꯑꯍꯨꯝ ꯂꯩꯕꯒꯤ ꯃꯈꯣꯟ ꯃꯥꯟꯕ꯭ꯔꯥ
ꯈꯤꯇꯪ ꯈꯤꯇꯪ ꯃꯥꯟꯒꯦ ꯇꯧꯋꯦ ꯃꯥꯟꯗꯤ ꯃꯥꯟꯗꯕ꯫
ꯈꯤꯇꯪ ꯈꯤꯇꯪ ꯃꯥꯟꯒꯦ ꯇꯧꯋꯦꯌꯦ꯫
ꯑꯩꯒꯤ ꯕꯣꯏꯁꯦ ꯍꯥꯏꯗꯤ ꯑꯩꯒꯤ ꯈꯣꯟꯖꯦꯜꯁꯦ
ꯑꯧ
ꯃꯥꯗꯤ ꯅꯨꯄꯤꯒꯤ ꯃꯥꯟꯕ ꯍꯥꯏꯕ
ꯅꯨꯄꯤꯒꯤ ꯍꯥꯏꯗꯣ ꯅꯪꯒꯤꯗꯣ ꯈ ꯈꯔ ꯁꯣꯐ ꯑꯣꯏꯕꯒꯤꯀꯣ꯫
ꯎꯝ ꯑꯩꯒꯤ ꯈꯨꯟꯖꯦꯟꯁꯦ ꯈꯔꯗꯤ ꯁꯣꯄ ꯑꯣꯌꯦ
ꯑ ꯃꯥꯅꯦ ꯑꯗꯨꯒꯤ ꯅꯨꯄꯤꯒꯤ ꯈꯣꯟꯖꯦꯜ ꯈꯔ ꯃꯥꯟꯕ ꯑꯗꯨꯒꯤꯅꯦ ꯅꯨꯄꯤ ꯅꯨꯄꯤꯒꯤ ꯈꯣꯟꯖꯦꯜ ꯃꯥꯜꯂꯦꯅ ꯍꯥꯏꯔꯛꯄ ꯄ꯭ꯔꯥꯕ
ꯍꯥꯏ ꯂꯥꯛ ꯄꯁꯨꯨ ꯌꯥꯎꯏ
ꯑꯣ ꯍꯣꯏ ꯍꯣꯏ ꯈꯤꯇꯪ ꯈꯤꯇꯪ ꯃꯥꯟꯕꯒꯤꯅꯦ
ꯅꯨꯄꯗꯤ ꯅꯨꯄꯋꯥꯅꯤꯍꯦ
ꯎꯝ ꯑꯉꯥꯡ ꯃꯆꯥꯒꯤ ꯈꯣꯟ ꯃꯈꯣꯟ ꯃꯥꯜꯂꯦ
ꯑ ꯅꯪ ꯅꯪ ꯇꯨ ꯊꯧꯡꯁꯟ ꯀꯦꯌꯥꯄꯣꯛꯀꯦ
ꯑꯁ ꯑꯗꯨ ꯑꯗꯨꯗꯤ ꯍꯥꯏꯔꯔꯣꯏꯒꯦ ꯇꯨ ꯊꯥꯎꯖꯟꯒꯤ ꯑꯉꯥꯡꯅꯤꯗ
ꯇꯨ ꯊꯥꯎꯖꯟꯒꯤ ꯇꯨ ꯊꯥꯎꯖꯟ ꯃꯈꯥꯗ ꯑꯣꯏꯒꯗꯣꯏꯕꯀꯣ ꯊꯥꯎꯖꯟꯗꯤ ꯅꯠꯇꯕ ꯅꯪꯗꯤ
ꯑꯩꯁꯨ ꯇꯨ ꯊꯧꯎꯖꯟꯅꯦ
ꯑ ꯑꯥꯁꯤ ꯑꯣꯀꯦ ꯇꯨ ꯊꯥꯎꯖꯟ ꯀꯌꯥꯗꯒꯤ ꯀꯌꯥ ꯐꯥꯎꯒꯤ ꯔꯦꯟꯖꯅꯣ
ꯑꯩꯔꯣ
ꯎꯝ
ꯒꯦꯁꯇꯨꯅꯦ ꯅꯪ ꯍꯥꯏꯔꯔꯕꯅꯦ
ꯎꯝ
ꯀꯌꯥ ꯆꯖꯟ ꯀꯌꯥꯒꯤ ꯃꯥꯟꯕ ꯍꯥꯏꯁꯦ ꯑꯩ ꯈ ꯈꯂ ꯍꯥꯏꯔꯑꯣ ꯍꯥꯏꯕ ꯌꯦꯁ ꯑꯁ ꯗꯨꯒꯤ ꯅꯠꯇꯦ
ꯐꯣꯔ
ꯇꯨ ꯊꯥꯎꯖꯟ ꯊ꯭ꯔꯤꯔꯣ
ꯁꯥꯎ ꯐꯥꯏ ꯐꯥꯏꯠꯅꯦ ꯑꯉꯥꯡꯅꯦ
ꯑꯩꯌꯥꯏ ꯌꯥꯝ ꯑꯉꯥꯡꯅꯦ ꯑꯗꯨꯗꯤ
ꯌꯥ
ꯌꯥꯝ ꯑꯉꯥꯡ ꯑꯣꯏꯔꯤ
ꯍꯟꯗꯛ ꯀꯩꯀꯩ ꯑꯣꯀꯦ ꯀꯩꯀꯩ ꯀꯩꯀꯩ ꯊꯕꯛ ꯇꯧꯔꯤꯒꯦ
ꯑꯩ ꯀꯔꯤꯁꯨ ꯊꯣꯏꯗꯣꯛꯅ ꯇꯧꯕ ꯂꯩꯇꯦꯗ ꯑꯌꯨꯛ ꯍꯧꯒꯠꯂꯅꯤ ꯌꯨꯝ ꯁꯦꯡꯗꯣꯛꯑꯅꯤ ꯐꯤ ꯁꯨꯅꯤꯉꯥꯏ ꯂꯩꯔꯗꯤ ꯁꯨꯔꯅꯤ ꯑꯗꯨꯒ ꯑꯣꯐꯤꯁ ꯆꯠꯂꯅꯤ
ꯑꯁ ꯀꯩ ꯊꯕꯛ ꯇꯧꯔꯤꯒꯦ
ꯊꯕꯛ ꯌꯥꯝꯅ ꯆꯥꯎꯕꯗꯤ ꯅꯠꯇꯦꯗ ꯒ꯭ꯌꯥꯁꯀꯤ ꯑꯣꯐꯤꯁꯇ ꯂꯩꯕꯀꯣ
ꯑ ꯌꯥꯅꯦ ꯑꯩꯗꯤ ꯄꯩꯁꯥ ꯄꯥꯏꯕ ꯃꯤꯅꯦꯅꯦ
ꯄꯩꯁꯥ ꯄꯥꯏꯗꯦ ꯑꯩꯁꯨ ꯄꯩꯁꯥ ꯇꯥꯜꯂꯤꯅꯦ ꯅꯣꯏꯒꯨꯝꯅ ꯑꯩꯁꯨ ꯄꯩꯁꯥ ꯇꯥꯜꯂꯤꯅꯦ ꯄꯩꯁꯥ ꯄꯥꯏꯗ
ꯁꯤꯅ ꯐꯔꯂꯤ ꯀꯩꯅꯣ
ꯎꯝ ꯑꯩꯁꯨ ꯅꯨꯡꯉꯥꯏꯕ ꯅꯠꯇꯦ ꯍꯣꯔꯦꯟꯁꯦ ꯈꯪꯗꯦ ꯑꯩ ꯍꯧꯖꯤꯛꯀꯥꯟ ꯏꯊꯟꯗ ꯂꯩꯕꯒꯤ ꯆꯥꯛꯁꯨ ꯀꯌꯥ ꯊꯣꯡꯅꯤꯡꯗꯕꯀꯣ
ꯑꯥ
ꯑꯃ ꯑꯣꯠꯁ꯭ꯔꯥ ꯀꯔꯤꯅꯣꯃ ꯊꯣꯡꯉꯒ ꯑꯗꯨꯝ ꯆꯥꯔꯒ ꯇꯨꯝꯈ꯭ꯔꯅꯤ
ꯑ ꯆ ꯆꯁꯋꯦ ꯃꯣꯔꯅꯤꯡ ꯕ꯭ꯔꯦꯛꯐꯥꯁ
ꯃꯣꯔꯅꯤꯡꯗ ꯃꯣꯔꯅꯤꯡꯒꯤ ꯆꯥꯛꯇꯣ ꯌꯥꯝ ꯊꯦꯡꯅ ꯆꯥꯏꯌꯦꯕꯀꯣ
ꯍꯥꯥ
ꯑꯗꯨꯗꯨꯒꯤ ꯆꯥꯛꯇꯣ ꯏꯚꯅꯤꯡꯗꯗꯤ ꯄꯨꯛ ꯊꯜꯂꯒ ꯑꯆꯥꯄꯣꯠꯅꯦ ꯀꯔꯤꯅꯦ ꯆꯥꯁꯤꯟꯕꯒꯤ ꯆꯥꯛꯇꯣ ꯑꯃꯨꯛꯀ ꯊꯣꯡꯕ ꯇꯜꯂꯕ ꯆꯥꯁꯨ ꯆꯥꯅꯤꯡꯗꯕ
ꯑ
ꯕꯣꯜ ꯌꯦꯡꯗꯣꯏꯔꯣ ꯑꯍꯤꯡꯗ
ꯕꯣꯁꯦ ꯌꯦꯡꯉꯦ ꯑꯣ ꯄꯣꯔꯇꯨꯒꯜ ꯃꯌꯨꯝ ꯆꯠꯈ꯭ꯔꯦꯅꯦ
ꯄꯣꯔꯇꯨꯒꯥꯜ ꯆꯠꯈ꯭ꯔꯦ ꯄꯣꯔꯇꯨꯒꯥꯜ ꯄꯣꯛꯕꯒꯤ ꯏꯅꯥꯎꯄꯥꯅ ꯑꯩꯉꯣꯟꯗ ꯇꯥꯏꯅꯔꯤꯅꯦ ꯑꯩꯅ ꯕꯣꯜ ꯌꯦꯡꯗꯕꯒꯤꯅꯦ ꯍꯥꯏꯅ
ꯎꯝ
ꯍꯣꯔꯦꯟꯗꯤ ꯀꯅꯥꯒ ꯁꯥꯟꯅꯗꯣꯏꯅꯣ
ꯀꯩꯅꯣ ꯍꯥꯎ ꯐꯣꯏ ꯀꯩ ꯀꯩ ꯀꯩꯅꯣ ꯑꯔꯖꯦꯟꯇꯤꯅꯥꯒ ꯏꯖꯤꯞꯇ
ꯑꯣ ꯑꯣ ꯑꯣ ꯀꯅꯥꯗ ꯁꯞꯄꯣꯔꯠ ꯇꯧꯗꯣꯏꯅꯣ
ꯍꯥꯏꯗꯤ ꯑꯔꯖꯦꯟꯇꯤꯅꯥꯗ ꯃꯦꯁꯤꯗ ꯀꯣꯏ ꯄꯨ ꯄꯨ ꯃꯦꯁꯤ
ꯑꯁ ꯔꯣꯅꯥꯜꯗꯣꯗꯣ ꯌꯥꯝ ꯊꯤꯅ ꯊꯤꯅ ꯉꯥꯡꯉꯦꯅꯦ ꯃꯦꯁꯤ ꯐꯦꯟꯁꯤꯡꯁꯦ
ꯑꯝ ꯑꯗꯨꯝ ꯉꯥꯡꯕꯅꯤ ꯅꯪ ꯀꯩꯅꯣ ꯀꯩ ꯍꯥꯏꯗꯤ ꯑꯩ ꯁꯞꯄꯣꯔꯠꯅꯤ ꯔꯣꯅꯥꯜꯗꯣꯕꯨ
ꯑ
ꯑꯗꯨ ꯅꯪ ꯀꯩ ꯀꯅꯥꯕꯨ ꯁꯄꯣꯔꯠ ꯇꯧꯔꯤꯒꯦ
ꯑꯩꯗꯤ ꯕꯣꯜ ꯐꯖꯅ ꯌꯦꯡꯗꯤꯌꯦ ꯍꯥꯏꯗꯤ ꯄꯨꯡ ꯃꯇꯝꯗꯣ ꯐꯔꯛ ꯇꯥꯕꯒꯤ ꯑꯩꯗꯣ ꯇꯨꯝꯅꯤꯡꯒꯜꯂꯦꯕꯀꯣ ꯑꯩꯗꯤ
ꯑꯥ
ꯕꯣꯜ ꯌꯦꯡꯗ꯭ꯔꯦ
ꯎꯝ ꯅꯪꯗꯤ ꯃꯩꯇꯩ ꯂꯣꯟꯁꯨ ꯍꯥꯏꯌꯦꯅꯦ
ꯃꯩꯇꯩꯂꯣꯟꯁꯦ ꯑ ꯏꯝꯐꯥꯜꯗ ꯂꯩꯕꯗꯣ ꯑꯗꯨꯝ ꯈꯔ ꯀꯨꯏꯔꯛ ꯄꯒꯤ ꯍꯥꯏꯕ ꯑꯗꯨꯝ ꯈꯔ ꯈꯔ ꯉꯥꯡꯕꯗꯤ ꯍꯩꯌꯦ ꯍꯥꯏꯕ ꯇꯥꯔꯦ ꯍꯣꯏ ꯅꯪꯁꯨ ꯍꯩꯔꯤꯁꯤꯗꯤ
ꯑꯁ ꯑꯩꯗꯤ ꯈꯣꯏꯌꯦ
ꯑꯩꯁꯨ ꯈꯣꯏꯕꯅꯦ ꯍꯥꯏꯗꯤ ꯑꯁ ꯃꯅꯤꯄꯨꯔꯤ ꯑꯁꯦꯡꯕ ꯉꯥꯡꯕꯁꯤꯡꯒ ꯂꯩꯔꯒꯗꯤ ꯑꯩꯒꯤ ꯂꯣꯟꯗꯨꯁꯨ ꯁꯨ ꯌꯥꯝ ꯈꯣꯏ ꯈꯣꯏꯕꯅꯦꯕꯀꯣ
ꯎꯝ ꯑꯗꯨ ꯐꯔꯦ ꯀꯩꯅꯣ ꯑꯩꯈꯣꯏ ꯑꯗꯣ ꯑꯩꯈꯣꯏ ꯇ꯭ꯔꯥꯏꯞꯅ ꯃꯩꯇꯩꯂꯣꯟ ꯑꯗꯨꯝ ꯉꯥꯡꯕꯁꯦ ꯇꯥꯕ ꯅꯨꯡꯉꯥꯏꯕ꯭ꯔ
ꯑꯥꯎ ꯅꯨꯡꯉꯥꯏꯌꯦ
ꯑꯗꯨ ꯅꯦꯕ
ꯑꯩꯁꯨ ꯇ꯭ꯔꯥꯏꯕꯅꯦ
ꯎꯝ ꯀꯩ ꯇꯔꯥꯏꯕ ꯅꯣ
ꯑꯩꯅ ꯃꯔꯤꯡ ꯑꯣꯏꯕꯀꯣ
ꯎꯝ
ꯑꯩꯅ ꯃꯔꯤꯡ ꯑꯣꯏꯕ ꯏꯄꯥꯅ ꯃꯔꯤꯡ ꯑꯣꯏꯌꯦ ꯑꯩꯈꯣꯏ ꯏꯃꯥꯅ ꯔꯣꯡꯃꯥꯏ ꯑꯣꯏꯕ
ꯑꯆꯥꯥ ꯔꯣꯡꯃꯩ ꯂꯣꯟꯁꯨ ꯈꯪꯉꯝꯅꯤꯅꯦ ꯈꯔ ꯈꯔ
ꯈꯔ ꯈꯔꯗ ꯅꯠꯇꯦ ꯄꯨꯔꯥ ꯈꯪꯉꯦ ꯔꯣꯡꯃꯩ ꯂꯣꯟꯗꯤ
ꯑꯩꯁꯨ ꯔꯣꯡꯃꯩꯅꯦ ꯍꯣꯔꯦꯟ
ꯑ ꯀꯩꯅꯣ ꯑꯩꯈꯣꯏꯗꯣ ꯎꯝ ꯑ ꯑꯩꯈꯣꯏꯗꯣ ꯎꯝ ꯃꯃꯥꯒ ꯕꯕꯥꯒꯁꯨ ꯇꯃꯦꯡꯂꯣꯡꯗ ꯂꯩꯌꯦꯕꯀꯣ ꯑꯗꯨꯒ ꯑꯩꯈꯣꯏꯁꯨ ꯇꯃꯦꯡꯂꯣꯡꯗ ꯂꯣꯏꯅ ꯄꯣꯛꯑꯒ ꯁ꯭ꯀꯨꯜ ꯀ꯭ꯂꯥꯁ ꯇꯦꯟ ꯐꯥꯎꯁꯦ ꯑꯩ ꯇꯃꯦꯡꯂꯣꯗ ꯀꯥꯔꯒ ꯏꯝꯐꯥꯜꯗ ꯑꯃꯨꯛꯀ ꯂꯥꯛꯄꯅꯦꯕꯀꯣ
ꯀꯩ ꯏꯁꯀꯨꯜ ꯀꯥꯏꯅꯣ ꯇꯃꯦꯡꯂꯣꯡ
ꯇꯃꯦꯡꯂꯣꯡꯗ ꯀꯩꯅꯣꯗꯣ ꯈꯪꯕ꯭ꯔꯥ ꯁꯤ ꯖꯤ ꯑꯦꯁꯇꯣ ꯈꯪꯕ꯭ꯔꯥ
ꯎꯝ ꯈꯪ ꯑꯧ ꯃꯐꯝꯗꯤ ꯈꯪꯗꯦ ꯑꯗꯨꯗꯣ ꯑꯣ ꯁꯤ ꯅꯪ ꯎꯝ ꯇꯥꯕꯒꯨꯝ ꯇꯧꯋꯦ ꯅꯍꯥꯟ ꯑꯩ ꯂꯥꯛ
ꯑꯣꯍꯣ ꯑꯣ ꯑꯩꯗꯣ ꯁ꯭ꯀꯨꯜ ꯑꯍꯨꯝ ꯍꯣꯡꯕꯅꯦꯕꯀꯣ ꯇꯃꯦꯡꯂꯣꯡꯗ
ꯀꯩꯀꯩ ꯁ꯭ꯀꯨꯜꯅꯣ
ꯑꯍꯥꯟꯕꯗ ꯑꯃ ꯑꯩꯈꯣꯏ ꯂꯩꯀꯥꯏꯒꯤ ꯖꯨꯅꯤꯌꯔ ꯍꯥꯏ ꯁ꯭ꯀꯨꯜ ꯑꯃ ꯑꯗꯨꯗ ꯀꯥꯔꯝꯃꯦ ꯁꯦꯀꯦꯟꯗ ꯄ꯭ꯔꯤꯠꯂꯦꯝꯗ ꯀꯥꯔꯦ ꯄ꯭ꯔꯤꯠꯂꯦꯝꯗ ꯀꯥꯕ ꯂꯣꯏꯔꯒ ꯁꯤ ꯖꯤ ꯑꯦꯁꯇ ꯑꯃꯨꯛꯀ ꯂꯥꯛꯄ
ꯑꯝ ꯇꯃꯦꯡꯂꯣꯡꯖꯦ ꯅꯨꯡꯗꯤ ꯅꯨꯡꯉꯥꯏꯅꯦ ꯍꯥꯏꯗꯤ ꯍꯥꯏꯗꯤ ꯂꯩꯆꯤꯟ ꯀꯥꯁꯨ ꯐꯥꯠ ꯐꯥꯠ ꯂꯥꯛꯑꯦꯅꯦ
ꯃꯥꯅꯦ ꯃꯥꯅꯦ ꯌꯥꯝ ꯅꯨꯡꯉꯥꯏꯕꯅꯦ ꯑꯃꯨꯛꯀ ꯆꯠꯅꯤꯡꯉꯦ ꯆꯠꯄ ꯃꯇꯝ ꯂꯩꯇꯕꯀꯣ꯫
ꯏꯪꯉꯒ ꯀꯣ ꯇꯃꯦꯂꯣꯡꯖꯦ ꯏꯪꯗꯤ ꯏꯪꯉꯦꯕ꯫ ꯏꯁꯤꯡꯗꯤ ꯅꯨꯡꯉꯥꯏꯌꯦ ꯑ ꯑꯗꯨꯝ ꯏꯔꯨꯕꯗꯀꯣ ꯏꯪꯗꯦ꯫
ꯑꯥ ꯍ
ꯌꯥꯏ ꯌꯥꯝ ꯐꯩꯝ
ꯅꯪꯖꯨ ꯇꯃꯦꯡꯂꯣꯡꯗꯒꯤꯔꯣ꯫
ꯅꯠꯇꯦ ꯑꯩꯗꯤ꯫
ꯀꯗꯥꯏꯗꯒꯤꯅꯣ꯫
ꯑꯩꯗꯤ ꯅꯪ ꯍꯧꯖꯤꯛ ꯁꯤꯗ ꯂꯩ ꯃꯅꯤꯄꯨꯔ ꯃꯌꯥꯏꯗ꯫
ꯃꯅꯤꯄꯨꯔ ꯃꯌꯥꯏ ꯍꯥꯏꯗꯤ ꯆꯞ ꯆꯥꯕ ꯑꯃꯗꯤ ꯂꯩꯌꯦꯗꯅ
ꯏꯝꯐꯥꯜ
ꯑꯣ ꯅꯪ ꯏꯝꯐꯥꯜꯗ ꯂꯩꯕ ꯔꯣꯡꯃꯩ ꯑꯣꯏꯗꯣꯏꯔꯣ
ꯑꯎ
ꯑꯣ ꯑꯣ ꯑꯣ ꯑꯣ
ꯅꯪ ꯀꯩꯅꯣ ꯈꯪ ꯍꯥꯏꯗꯤ ꯀꯩꯅꯣ ꯈꯨꯟ ꯑꯩꯈꯣꯏ ꯈꯨꯟ ꯀꯩꯅꯣ ꯈꯪꯕꯔꯣ꯫
ꯈꯨꯟ ꯃꯃꯤꯡ ꯍꯥꯏꯔꯛꯑꯣꯅꯦ ꯈꯪꯕ꯭ꯔꯥ ꯌꯦꯡꯒꯦ꯫
ꯀꯩꯊꯦꯜꯃꯟꯕꯤ ꯈꯪꯕ꯭ꯔꯣ
ꯈꯪꯗ꯭ꯔꯗꯤ ꯇꯃꯦꯡꯂꯣꯡ ꯑꯗꯨꯝ ꯐꯥꯎꯔꯒ ꯆꯠꯄꯗꯨꯕꯨ
ꯑꯠꯆꯥ ꯑꯗꯨꯗꯤ ꯀꯩꯅꯣ ꯈꯣꯡꯗꯣ ꯈꯪꯉꯝꯅꯤꯅ
ꯈꯪꯉꯦ ꯈꯪꯉꯦ꯫
ꯑ ꯁꯤꯗꯒꯤꯅꯦ ꯑꯩꯗꯤ꯫
ꯑꯣ ꯍꯣꯏ ꯍꯣꯏ ꯑꯩꯈꯣꯏꯗꯣ ꯑꯗꯨꯗ ꯅꯍꯥꯟ ꯀꯨꯏꯗꯤ ꯀꯨꯏꯔꯦ ꯆꯍꯤ ꯑꯅꯤ ꯑꯍꯨꯝ ꯃꯃꯥꯡꯗꯀꯣ ꯑꯗꯨꯗ ꯑꯅꯥꯕ ꯌꯦꯡꯕ ꯂꯥꯛꯑꯝꯃꯦ ꯈꯣꯂꯣꯡꯗ꯫
ꯑꯣ ꯂꯥꯏ ꯈꯨ꯭ꯔꯨꯝꯕꯔꯣ
ꯑꯍꯣꯏ ꯍꯣꯏ ꯍꯣꯏ ꯂꯥꯏ ꯈꯨꯔꯨꯝꯕ ꯑꯩꯈꯣꯏ ꯑꯣꯖꯥꯅꯦ ꯏꯃꯥꯟꯅꯕꯤꯅꯦ ꯑꯗꯨꯒ ꯑꯩꯈꯣꯏ ꯑꯟꯇꯤ ꯍꯣꯏꯒ꯫ ꯄꯨꯟꯅ ꯂꯥꯛꯑꯝꯃꯦꯕꯀꯣ
ꯎꯝ ꯈꯣꯏ ꯁꯠꯁꯨ ꯂꯩꯕ ꯅꯨꯡꯉꯥꯏꯕꯅꯤ ꯀꯣ ꯏꯪꯕꯅꯤ ꯍꯥꯏꯗꯤ ꯅꯣꯅꯦꯗꯗꯤ ꯀꯥꯏꯗꯩ ꯂꯩꯕ ꯌꯥꯗꯦ꯫
ꯑꯣ ꯅꯣꯅꯦꯗꯗꯤ ꯁꯥꯕ ꯃꯥꯜꯂꯦ꯫
ꯆꯥꯏ ꯌꯥꯝꯝ ꯁꯥꯏ
ꯎꯝ ꯌꯨꯝꯗ ꯍꯧꯖꯤꯛ ꯍꯧꯖꯤꯛ ꯑꯗꯨꯝ ꯂꯩꯕ꯭ꯔꯥ
ꯍꯧꯖꯤꯛꯇꯤ ꯂꯩꯇꯦ꯫
ꯏꯝꯐꯥꯜꯗ ꯂꯩꯕ꯭ꯔꯥ ꯍꯧꯖꯤꯛꯇꯤ ꯑꯣ ꯁ꯭ꯀꯨꯜ ꯀꯥꯔꯒ ꯂꯩꯕꯀꯣ
ꯑꯥꯎ꯫
ꯑꯣ꯫
ꯐꯔꯦꯅꯦ꯫
ꯁꯤꯁꯦ ꯃꯇꯝꯁ ꯀꯨꯏꯅ ꯇꯧꯕ ꯌꯥꯕꯔ ꯍꯧꯖꯤꯛꯄꯨ
ꯑꯇꯣꯞꯄꯒ ꯇꯧꯒꯦꯁꯨ ꯇꯧꯋꯣ ꯀꯥꯏꯗꯤꯌꯦ꯫
ꯑꯗꯨ ꯏꯅꯠꯇꯗ ꯉꯁꯥꯏꯒꯤ ꯇꯨꯌꯦꯞ ꯃꯤꯅꯤꯠ ꯈꯛꯗ ꯇꯧꯕ꯫ ꯑꯗꯨꯃ ꯀꯛꯊꯠꯀꯔꯦ ꯃꯊꯟꯇ
ꯐꯔꯦ ꯑꯗꯨꯗꯤ ꯍꯣꯔꯦꯟ ꯑꯃꯨꯛꯀ ꯐꯥꯎꯅꯖꯦꯀꯣ꯫
ꯑꯣꯀꯦ ꯑꯣꯀꯦ ꯊꯦꯡꯀ꯭ꯌꯨ꯫
ꯎꯝ ꯎꯝ ꯎꯝ ꯎꯝ